ꯍꯜꯂꯣ
ꯇꯥꯔꯕꯣ
ꯍꯂꯣ
ꯇꯔꯕꯣ
ꯍꯜꯂꯣ
ꯇꯥꯕ꯭ꯔꯣ
ꯇꯥꯔꯣ ꯍꯜꯂꯣ
ꯇꯥꯏꯌꯦ ꯇꯥꯏꯌꯦ ꯑꯩ ꯇꯥꯏꯌꯦ ꯑꯩꯗꯤ ꯇꯥꯏꯌꯦ ꯁꯤꯒꯅ ꯇꯥꯏ
ꯍꯂꯣ
ꯇꯥꯏꯌꯦ
ꯇꯥꯗ꯭ꯔꯦꯅꯦ ꯑꯇ ꯍꯜꯂꯣ ꯇꯥꯕꯣ
ꯇꯥꯏꯌꯦ ꯇꯥꯏꯌꯦ
ꯍꯜꯂꯣ
ꯇꯌꯦ
ꯑꯣ ꯀꯩ
ꯀꯩ ꯇꯔꯅ ꯑꯣ ꯑꯩ ꯐꯝꯃꯤ ꯐꯝꯗꯤ ꯁꯨꯝ ꯐꯝ ꯅꯝꯕꯅꯦ ꯑꯗꯣ ꯐꯣꯟꯁꯦ ꯁꯨꯝ ꯇꯧꯔꯛꯀꯦ ꯉꯥꯏꯍꯥꯛ ꯁꯨꯝ ꯋꯥꯔꯤ ꯁꯥꯟꯅꯁꯦ ꯑ ꯑꯩ ꯁꯨꯝ ꯇꯧꯔꯛꯄꯅꯦ ꯉꯁꯥꯏꯗꯒꯤ ꯉꯥꯡꯕ ꯇꯥꯗꯕꯣ ꯉꯍꯥꯛꯇꯪ ꯋꯥꯔꯤ ꯁꯨꯝ ꯁꯥꯟꯅꯁꯦꯗ ꯀꯣꯜ ꯇꯧꯔꯛꯄꯅꯦ ꯇꯥꯗꯕ꯭ꯔꯣ
ꯍꯜꯂꯣ
ꯇꯥꯏꯌꯦ ꯑꯩꯗꯤ ꯇꯥꯏꯌꯦ
ꯑꯗꯨ ꯇꯥꯗ꯭ꯔꯦ ꯃꯎ ꯇꯥꯖ꯭ꯔꯦ ꯀꯛꯄꯨꯡ ꯇꯥꯗ꯭ꯔꯦ ꯑꯩꯅ ꯉꯥꯡꯕ ꯇꯥꯕ ꯇꯥꯗ꯭ꯔꯗꯤ ꯈꯪꯗꯦ ꯅꯪꯅꯪ ꯅꯍꯣꯏꯗꯤ ꯑꯃꯨꯛ ꯇꯥꯗ꯭ꯔꯦ ꯃꯅꯥ ꯑꯃꯨꯛ ꯇꯥꯗ꯭ꯔꯦ
ꯎ
ꯍꯜꯂꯣ
ꯇꯥꯏꯌꯦ
ꯑꯩ
ꯍꯜꯂꯣ
ꯎꯝ ꯎꯝ ꯀꯩꯅꯣ ꯋꯥꯜ ꯁꯪ ꯋꯥꯜ ꯃꯛ ꯅꯛꯁꯤꯜꯂ ꯋꯥ ꯉꯥꯡꯥꯡꯀꯦꯔꯥ ꯅꯠꯇ꯭ꯔꯗꯤ ꯑꯝꯇ ꯇꯥꯗꯕ ꯃꯥꯟꯗꯔꯦ ꯑꯃ
ꯑꯩ ꯑꯩꯗꯤ ꯋꯥꯋꯥꯜ ꯃꯄꯥꯗ ꯂꯩꯌꯦ
ꯀꯔꯤ
ꯑꯩꯗꯤ ꯋꯥꯜ ꯃꯄꯥꯗ ꯂꯩꯌꯦ ꯅꯪꯅ ꯉꯥꯡꯕꯗꯤ ꯂꯣꯏ ꯇꯥꯏꯌꯦ ꯑꯩꯅ ꯉꯥꯡꯕꯗꯤ ꯅꯪ ꯇꯥꯗ꯭ꯔ ꯃꯥꯜꯂꯦ
ꯍꯥ
ꯅꯪꯅ ꯉꯥꯡꯕꯗꯤ ꯐꯖꯅ ꯇꯥꯏ ꯍꯥꯏꯕ ꯑꯩ
ꯇꯥꯗ꯭ꯔꯦ ꯑꯃꯨꯛ
ꯀꯔꯤꯅꯣ ꯀꯔꯤꯅꯣ ꯇꯧꯔꯤꯖꯤꯕꯨ ꯑꯩꯒꯤ ꯑꯩꯒꯤ ꯌꯥꯗ꯭ꯔꯕ ꯑꯣꯏꯗꯧ ꯃꯥꯟꯗꯦ ꯅꯦꯋꯥꯥꯛꯁꯤ ꯅꯪꯒꯤ ꯌꯥꯗꯕ ꯑꯣꯏꯔꯝꯗꯧ ꯃꯥꯜꯂꯦ
ꯀꯔꯤ ꯀꯔꯤ ꯍꯥꯏꯅꯣ ꯑꯝꯇ ꯇꯥꯗꯦ ꯑꯝꯇ ꯑꯃꯐꯥꯎ ꯈꯪꯗ꯭ꯔꯦ ꯑꯁ ꯐꯖꯔꯦ